ꯍꯂꯣꯂꯣ ꯇꯥꯄ ꯍꯜꯂꯣ ꯍꯜꯂꯣ ꯍꯜꯂꯣ
ꯎꯝ ꯇꯥꯏ ꯇꯥꯏ ꯅꯪ
ꯅꯪꯅ ꯈꯣꯟꯗꯨ ꯅꯪ ꯃꯥꯜꯂꯝꯗ꯭ꯔꯦꯕ ꯈꯣꯠꯂꯥꯏ ꯈꯔ ꯈꯔ ꯌꯥꯝꯕ꯭ꯔꯥ ꯎꯝ ꯌꯥꯒ ꯑꯃ ꯇꯥꯗꯕꯨ ꯀꯣꯏꯔꯣ ꯄꯦꯔꯗ ꯆꯥꯛ ꯆꯥꯕꯣ ꯁꯤꯁꯇꯔꯕꯨꯣ
ꯆꯥꯛ ꯆꯥꯗ꯭ꯔꯤꯌꯦ
ꯍꯧꯖꯤꯛꯐꯥꯎꯒꯗꯧꯔꯤꯕ
ꯆꯥꯛ ꯆꯥꯗꯧꯕꯗꯣ ꯍꯧꯖꯤꯛ ꯆꯥꯛ ꯆꯥꯅꯤꯡꯗ꯭ꯔꯤꯗ ꯂꯩꯔꯤ ꯁꯨꯝ ꯥꯔꯕ ꯅꯣꯏ
ꯑꯩꯈꯣꯏ ꯆꯀꯥ ꯇꯣꯄꯗ ꯉꯥꯏ ꯑꯩꯈꯣꯏꯗꯣ ꯉꯁꯤꯗꯣ ꯆꯤꯛꯀꯟ ꯊꯣꯡꯉꯩꯌꯦꯦ ꯑꯣ ꯃꯤꯒꯤ ꯍꯕꯦ ꯑꯁ ꯑꯥꯏꯀꯣ
ꯀꯨꯏꯔꯦꯅ ꯊꯥ ꯑꯅꯤ ꯐꯥꯔꯦ ꯆꯤꯛꯀꯟ ꯌꯦꯟꯕ ꯅꯝ ꯅꯝꯗꯧ ꯑꯗꯨꯅ ꯉꯁꯤ ꯊꯣꯡꯉꯦꯅ
ꯎꯝ ꯑꯗꯨꯖꯤ ꯀꯌꯥꯝ ꯁꯥꯊꯈ꯭ꯔꯕ ꯁꯧꯗꯤ ꯁꯧꯗꯦꯕ ꯑꯗꯣ ꯅꯪ ꯏꯌꯥꯔꯄꯤꯤꯁ ꯊꯤꯜꯂꯦ ꯍꯥꯏꯕ ꯑꯩꯅ ꯈꯪꯉꯦ
ꯌꯦꯁ ꯌꯦꯁ ꯌꯨ ꯑꯥꯔ ꯔꯥꯏꯠ ꯆꯨꯝꯃꯦꯃꯦ ꯌꯥꯝꯝꯁꯨꯨꯝꯃꯦ ꯂꯦꯡꯦꯡꯕꯅꯤ ꯕꯗꯣ
ꯑ ꯑꯩꯅ ꯉꯥꯡꯕꯗꯣꯛꯑꯣ ꯈꯪꯕ꯭ꯔꯥ ꯑꯃꯨꯛ ꯍꯟꯖꯤꯜꯂꯒ ꯑꯩꯁꯤꯗ ꯇꯥꯏꯌꯦꯕ ꯎ ꯎ
ꯏꯀꯣ ꯆꯠꯇꯅꯤ
ꯑꯩꯅ ꯉꯥꯡꯕꯗꯤ ꯇꯥꯕ꯭ꯔꯥ ꯍꯜꯂꯒ ꯅꯠꯇꯦ ꯅꯪ ꯅꯪꯅ ꯉꯥꯡꯕꯗꯣ ꯅꯪꯅ ꯍꯜꯂꯒ ꯇꯥꯖꯕ꯭ꯔꯣꯕ
ꯇꯥꯖꯦꯕ ꯍ ꯀ ꯑ ꯀꯔꯤ ꯍꯧꯀꯥꯟꯁꯤ ꯀꯔꯤ ꯀꯔꯤ ꯀꯔꯝ ꯀꯔꯝꯕ ꯄꯥꯜꯂꯤꯅꯣ
ꯑꯩꯁꯦ ꯑꯁꯅꯥ ꯀꯣꯏꯩ ꯂꯩꯔꯤ ꯀꯩ ꯍꯥꯏꯗꯣꯏꯅꯣ ꯈꯪꯗꯦ ꯌꯨꯝꯗ ꯑꯃꯨꯛ ꯆꯠ ꯍꯣꯁꯇꯦꯜꯗ ꯑꯃꯨꯛ ꯂꯩ ꯇꯧꯔꯦ ꯑꯩꯁꯦ
ꯑꯩꯅ ꯍꯣꯁꯇꯦꯜꯂ
ꯑꯥꯎ ꯍꯣꯁꯇꯦꯜ ꯂꯩ ꯑꯩ ꯉꯔꯥꯡ ꯂꯥꯛꯏꯅꯦꯕ ꯍꯣꯁꯇꯦꯜꯗ
ꯎꯆꯦꯔ ꯀꯌꯥꯅꯣ ꯅꯣꯏꯁꯦ ꯕ꯭ꯂꯣꯛ ꯍꯣꯇꯦꯜ ꯐꯣꯔ ꯐꯥꯏꯚ ꯂꯥꯈ ꯁꯤꯛꯁ ꯂꯥꯈ
ꯍꯣꯁꯇꯦꯜ ꯅꯝꯕꯔ ꯅꯥꯏꯟꯁꯦ
ꯋꯥꯂꯦ
ꯅꯝꯕꯔ ꯅꯥꯏꯟꯁꯦ ꯈ꯭ꯋꯥꯏ ꯃꯈꯥꯗ ꯈ꯭ꯋꯥꯏ ꯂꯥꯁꯇ ꯂꯩꯌꯦꯕ ꯃꯥꯗꯤ
ꯈꯋꯥꯏ ꯂꯥꯁꯔꯁꯦ ꯈ꯭ꯋꯥꯏ ꯂꯥꯁ ꯍꯥꯏꯁꯦ ꯑꯁꯣꯝ ꯀꯩꯅꯣꯣꯝꯗ ꯂꯩꯕ꯭ꯔꯥ ꯍꯦꯂꯤꯄꯦꯠꯂꯣꯝ ꯂꯩꯕ꯭ꯔꯕ
ꯎ ꯂꯩꯇꯦ ꯍꯦꯂꯤ ꯄꯦꯠꯂꯣꯝꯒꯤ ꯁꯣꯝ ꯁꯥꯏꯠꯇ ꯑꯃ ꯅꯨꯄꯤꯒꯤ ꯑꯦꯝ ꯑꯥꯏ ꯇꯤ ꯂꯩꯕꯗꯨ ꯈꯪꯕ꯭ꯔꯥ꯫
ꯅꯨꯄꯥꯏ ꯅꯠꯇꯕ ꯅꯨꯄꯤꯒꯤ꯫
ꯑꯣ ꯅꯨꯄꯥꯒꯤꯁꯨ ꯅꯨꯄꯥꯒꯤ ꯅꯨꯄꯥꯒꯤ ꯑꯦꯝ ꯑꯥꯏ ꯇꯤꯗꯣ ꯑꯗꯨꯒꯅꯦ꯫ ꯑꯥ
ꯎꯝ ꯑꯗꯣꯝ ꯁꯥꯏꯠꯇꯥ꯫
ꯑꯗꯣꯝꯅ ꯁꯥꯁꯨ ꯅꯠ ꯇꯦ ꯑꯗꯨ ꯅꯨꯄꯥ ꯍꯣꯏ ꯅꯨꯄꯥꯒꯤ ꯑꯦꯝ ꯑꯥꯏ ꯇꯤ ꯂꯩꯕꯗꯣ ꯑꯗꯨꯗꯨꯒ ꯑꯗꯨꯝ ꯅꯛꯅꯔꯦ ꯑꯈꯣꯏꯗꯣ꯫
ꯑꯗꯨ ꯑꯣꯏꯗꯤ ꯅꯣꯏ ꯀꯣꯂꯦ ꯀꯩꯅꯣꯅ ꯅꯣꯏ ꯀꯩ ꯀꯩ ꯗꯤꯄꯥꯔꯠꯃꯦꯟꯅ ꯑꯩꯅ꯫
ꯑꯩꯗꯤ ꯂꯥꯏ
ꯑꯣ ꯑꯗꯨꯗꯤ ꯅꯪ ꯑꯁ ꯅꯣꯏ ꯈꯣꯡ ꯊꯣꯔꯛ ꯈꯣꯡ ꯊꯣꯔꯛ ꯂꯥꯞꯄꯝꯅꯤꯅꯦ ꯂꯥꯞꯇ꯭ꯔꯣ꯫
ꯂꯥꯞꯄꯦ ꯀꯥꯏꯗꯩ ꯑꯩꯈꯣꯏꯗꯩꯅꯅꯦ ꯅꯣꯏ ꯌꯨꯝꯐꯥꯎ ꯂꯥꯛꯄꯗꯣ ꯌꯨꯝꯒꯤ ꯑꯗꯨꯒꯤ ꯆꯥꯡ ꯑꯣꯏꯔꯝꯅꯤ꯫
ꯇꯨꯝꯗ꯭ꯔꯤꯕ ꯅꯠꯇ꯭ꯔꯣ꯫ ꯆꯞꯄ ꯅꫭꯏ ꯅꯨꯄꯤꯒꯤ ꯀꯩꯅꯣ ꯑꯁꯦ ꯀꯩꯅꯣꯒꯤꯗꯣ ꯒ꯭ꯔꯥꯎꯟ ꯅꯥꯀꯟꯒꯤꯗꫭ ꯑꯗꯨ ꯑꯣꯏꯔꯗꯤ ꯐꯕꯅꯦ ꯑꯗꯨꯋꯥꯏ ꯂꯩꯔꯗꯤ꯫
ꯍꯣꯏ ꯍꯣꯏ ꯍꯣꯏ ꯑꯗꯨ ꯑꯣꯏꯔꯗꯤ ꯐꯕ ꯑꯗꯨꯅ ꯑꯃꯨꯛ ꯑꯩꯗꯣ ꯃꯣꯏ ꯅꯍꯥꯟ ꯍꯣꯁꯇꯦꯜ ꯍꯥꯏꯗꯣꯔꯛꯄꯗꯅꯦ ꯅꯦ ꯑꯗꯨꯗ ꯇꯥꯔꯛꯇ꯭ꯔꯦꯕ
ꯑꯣ꯫ ꯑꯥ ꯃꯅꯤꯡꯗꯤꯔꯛꯄꯩ
ꯍꯣꯏ ꯂꯩꯕ ꯀꯩꯕꯨꯗꯤ ꯅꯨꯡꯕꯨꯗꯤ ꯅꯨꯡꯉꯥꯏꯑꯦꯕ ꯑꯩꯈꯣꯏꯁꯦ ꯂꯩꯕꯩ ꯀꯩꯕꯩ ꯍꯥꯏꯔꯨꯔꯗꯤ꯫ ꯑꯗꯨꯗꯨꯒꯅꯦ ꯀꯩꯅꯣ ꯈꯔ ꯂꯥꯞꯄꯁꯦ
ꯂꯥꯕ ꯁꯦꯀꯟ ꯁꯦꯀꯟ ꯃꯆꯥ ꯑꯃ ꯊꫭꯛ ꯂꯩꯕ ꯌꯥꯗ꯭ꯔꯣ꯫
ꯈꯟꯗꯤ ꯈꯟꯕꯅꯤ ꯁꯥꯏꯀꯜ ꯑꯩ ꯁꯥꯏꯀꯜ ꯅꯍꯥꯟꯜꯂꫭꯏ ꯑꯩꯈꯣꯏ ꯀꯣꯆꯤꯡꯒ ꯆꯠꯄ ꯀꯥꯟꯗ ꯇ꯭ꯔꯦꯟ ꯆꯠ ꯆꯠꯄ ꯀꯥꯟꯗ ꯄꯨꯟꯅꯅꯕ ꯍꯥꯏꯀꯠꯇꯣ ꯂꯩꯗꯤ ꯂꯩꯍꯧꯔꯤꯕꯅꯦꯕ ꯑꯗꯨ ꯄꯨꯔꯛꯁꯤꯔꯥ ꯈꯜꯂꯝꯕꯅꯦ꯫
ꯑꯗꫭ ꯇꫭꯛ ꯀ ꯕꯁꯇ ꯀꯩꯅꫭꯗ ꯇꫭꯛ ꯊꯥꯍꯜꯂꯛꯑꫭ꯫ ꯇꯣ ꯍꯥꯞꯍꯜꯂꯒ ꯃꯤꯌꯨ ꯃꯌꯥꯝ ꯃꯃꯥꯡꯗꯒꯩ ꯊꯣꯛꯂꯛ ꯌꯥꯗꯨꯕꯨ꯫
ꯍꯣꯏ ꯌꯥꯕꯅꯦ ꯑꯗꯨ ꯈꯪꯗꯦ ꯁꯨꯝ ꯈꯣꯡꯅ ꯆꯠꯈꯤꯕꯁꯤꯁꯨ ꯑꯃꯨꯛ ꯍꯩꯅꯔꯦ ꯍꯥꯏꯕ꯫ ꯑꯗꯨꯝ ꯇꯣꯏꯅ ꯆꯠ ꯍꯜꯂꯛꯄꯒꯤ ꯍꯣꯏ꯫ ꯀꯩꯒꯨꯝꯕꯅꯦ ꯑ ꯌꯨꯝꯗ ꯍꯥꯏꯗꯤ ꯕꯖꯥꯔ ꯐꯥꯎꯃꯩ ꯈꯣꯡꯅ ꯆꯠꯂꯨꯒ ꯍꯥꯏꯕꯗꯤ ꯇꯟꯗꯣꯏꯅꯦ꯫
ꯍꯣꯏ ꯊꯕꯛꯅꯦꯕ ꯍꯥꯏꯗꯤ ꯁꯨꯝ ꯅꯨꯡꯇꯤꯒꯤ ꯂꯝ ꯕꯤꯗꯣ ꯑꯗꯩ ꯑꯃꯨꯛ ꯀꯩꯅꯣ ꯇꯧꯗ꯭ꯔꯦꯅꯦ ꯑꯥ ꯑꯁꯨꯝ ꯍꯥꯏꯗꯤ ꯃꯤ ꯀꯩꯀꯥ ꯌꯥꯝ ꯀꯟ ꯆꯤꯟꯕ ꯅꯠꯇꯦ ꯑꯗꯨꯝ ꯂꯝꯕꯤꯗꯨ ꯏꯆꯤꯛ ꯆꯤꯛꯑ ꯍꯥꯏꯗꯤ ꯅꯨꯡꯉꯥꯏꯇ꯭ꯔꯣ꯫ ꯋꯥꯀꯤꯡ ꯆꯄꯒꯤ ꯅꯨꯡꯉꯥꯏꯕꯅꯦ ꯅꯨꯃꯤꯗꯥꯡ ꯋꯥꯏꯔꯝ ꯋꯥꯀꯤꯡ ꯆꯠ ꯅꯨꯡꯉꯥꯏꯅꯤ꯫
ꯍꯣ ꯍꯣꯏ ꯃꯤ ꯃꯈꯩꯁꯨ ꯑꯗꯨꯝ ꯆꯠꯅꯩꯗꯅ꯫
ꯍꯣꯏꯦ ꯒꯥꯔꯤ ꯄꯥꯛ ꯆꯅꯗꯦ ꯑꯗꯨꯝ ꯍꯣꯏ ꯎꯝ꯫ ꯈꯣꯡꯅ ꯑꯗꯨꯝ ꯆꯠꯅꯕꯅꯦ ꯃꯤꯁꯨ꯫
ꯑꯗꯣ ꯅꯨꯄꯥꯒꯤꯕꯨꯗꯤ ꯒꯥꯔꯤ ꯃꯣꯏꯗꯤ ꯒꯥꯔꯤ ꯉꯛ ꯆꯠꯅꯕꯅꯦꯕ ꯑꯗꯨ ꯅꯨꯄꯤꯅꯦ꯫ ꯅꯦꯕ ꯑꯌꯥꯝꯕ ꯒꯥꯔꯤ ꯂꯩꯅꯗ꯭ꯔꯤꯁꯦ꯫
ꯑꯩꯁꯨ ꯍꯥꯟꯅꯀꯩꯅ ꯂꯩꯔꯝꯃꯦꯕ ꯃꯅꯤꯄꯨꯔ ꯗꯤꯄꯥꯔꯠꯃꯦꯟꯒꯤ ꯑꯁꫭꯝ ꯁꯥꯏꯗꯀꯤꯗ꯫
ꯀꯥꯏꯔꯣꯝꯗ꯫
ꯃꯅꯤꯄꯨꯔ ꯗꯤꯄꯥꯔꯠꯃꯦꯟ ꯂꯩꯇ꯭ꯔꯣ ꯃꯅꯤꯄꯨꯔꯤ ꯗꯤꯄꯥꯔꯠꯃꯦꯟ ꯑꯁꯣꯝ꯫ ꯑꯗꯣꯝꯗ ꯀꯔꯤ ꯀ꯭ꯋꯥꯇꯔ ꯂꯩꯔꯝꯃꯦꯕ ꯃꯣꯏ꯫ ꯅꯣꯏ ꯑꯗꯨ ꯀꯅꫭ ꯑꯩꯕꯨꯗꯤ ꯁꯨꯇꯤ ꯊꫭꯛ ꯃꯃꯥꯡ ꯇꯨ ꯊꯥꯎꯖꯟ ꯇ꯭ꯋꯦꯟꯇꯤ ꯐꯣꯔ ꯁꯨꯇꯤ ꯊꯣꯛꯄꯗꯣ꯫ ꯌꯨꯝꯗ ꯊꯣꯛꯂꯛꯄꯗꯨꯗ ꯊꯥ ꯑꯅꯤꯒꯨꯝꯕ ꯑꯗꯨ ꯂꯩꯔꯝꯃꯦꯈꯩꯗ ꯑꯗꯨꯝ ꯑꯩꯈꯣꯏ ꯇꯣꯏꯕꯧ ꯃꯅꯥꯛꯇ
ꯑꯣ
ꯃꯥꯏꯗꯣ ꯊꯕꯛꯇꯣ ꯂꯩꯕꯅꯤꯅ ꯃꯥ ꯀ꯭ꯋꯥꯇꯔ ꯑꯣꯏꯅ ꯂꯩꯒꯦ ꯑꯗꯨꯧꯗ ꯈꯪꯕ ꯑꯩꯅ ꯏꯕꯥꯅꯤꯅ ꯑꯗꯨꯝ ꯋꯥꯛꯀꯤꯡ ꯆꯠꯂꯦꯕ ꯑꯌꯨ ꯑꯌꯨꯛ ꯑꯗꯨꯏ ꯅꯣꯏ ꯁꯣꯝ ꯑꯁꯣꯝ ꯍꯦꯂꯤꯄꯦꯗ ꯂꯣꯝꯗ ꯑꯗꯩ ꯑꯦꯝ ꯑꯥꯏ ꯇꯤ ꯂꯩꯕ ꯑꯗꯩ ꯁꯨꯝ ꯀꯣ ꯕꯤ ꯁꯤꯒꯤ ꯀꯩꯅꯣꯒ ꯂꯩꯕ ꯑꯣꯐꯤꯁ ꯂꯩꯕ ꯑꯗꯨꯗꯣꯝ ꯑꯗꯣꯝ ꯁꯨꯝ ꯀꯣꯏꯔ ꯀꯣꯏꯔ ꯑꯗꯩ ꯌꯥꯁꯪ ꯃꯅꯤꯡꯂꯣꯝ ꯀꯔꯤ ꯆꯤꯡ ꯂꯩꯇ꯭ꯔꯣ ꯆꯤꯡꯒꯤ ꯃꯅꯤꯡ ꯂꯣꯝꯗꯥ ꯑꯃ ꯆꯠꯂꯦ
ꯍꯣꯏ ꯍꯣꯏ ꯆꯤꯡꯗ ꯂꯩꯕꯗꯣ ꯑꯗꯣ ꯑꯩꯈꯣꯏꯅ ꯑꯗꯨꯏꯗꯤ ꯅꯪ ꯈꯪꯉꯝꯅꯤꯉ ꯑꯩꯈꯣꯏ ꯍꯣꯁꯄꯤꯇꯥꯜ ꯂꯩ ꯕꯗꯨꯒꯤ ꯍꯥꯏꯗꯤ ꯑꯥ ꯂꯥꯁꯇ ꯑꯃ ꯑꯩꯈꯣꯏ ꯁꯤ ꯍꯣꯁꯇꯦꯜꯁꯤꯒꯤ ꯍꯦꯛ ꯃꯅꯤꯡꯁꯦ ꯁꯤꯁꯤꯗꯤ ꯑꯗꯨꯝ ꯂꯝꯕꯤ ꯑꯣꯏ ꯑꯣꯏꯔꯦꯕ
ꯎꯝ
ꯍꯥꯏꯀꯣ ꯑ ꯃꯅꯤ ꯂꯝꯕꯤ ꯍꯣꯏ ꯋꯥ ꯑꯣꯏꯔꯦ ꯀꯥꯏ ꯑꯗꯨ ꯑꯣꯏ ꯑꯗꯨꯗ ꯅꯪ ꯌꯨꯝꯗ ꯂꯩꯗꯨ ꯑꯗꯨꯝ ꯂꯩꯔꯗꯣꯏꯔꯣ ꯅꯠꯇ꯭ꯔꯒꯅ ꯀꯔꯝ ꯀꯥꯟꯗ ꯑꯃꯨꯛ ꯆꯪꯗꯣꯏꯅꯣ ꯅꯪ ꯀꯩ ꯛꯇ ꯑꯣꯔꯗꯔꯤꯅꯣ ꯅꯪꯒꯤ ꯑꯃꯨꯛ ꯍꯥꯏꯔꯛꯑꯣꯅꯦ
ꯑꯩ ꯌꯣꯒꯥ ꯌꯣꯒꯥ ꯇꯧꯗꯅ ꯌꯣꯒꯥ ꯇꯧꯒꯅꯦ
ꯑꯁ ꯅꯍꯦ ꯍꯟꯗꯛ ꯃꯤꯡ ꯆꯟꯈ꯭ꯔꯕꯣ
ꯃꯤ ꯆꯠꯂꯅꯤ ꯕꯤ ꯑꯥꯔ ꯕꯦꯀꯔꯒꯤꯗ ꯊꯥꯖꯤꯟꯈ꯭ꯔꯕꯅꯤ ꯑꯗꯩ ꯌꯣꯒꯥꯒꯤꯗꯨꯁꯨ ꯊꯥꯖꯤꯟꯗꯣꯏꯅꯤ ꯍꯌꯦꯡꯆ
ꯑꯣ ꯃꯍꯕꯅꯤ ꯍꯥꯏ ꯃꯣꯏ ꯌꯒꯥꯒ
ꯃꯤꯁꯇꯔ ꯄ꯭ꯔꯦꯝꯒ ꯏꯕꯥꯅꯤ ꯇꯧꯗꯣꯏꯅꯤ
ꯌꯣꯒꯥꯗ
ꯎꯝ
ꯑꯣ ꯃꯥ ꯑꯝꯕꯦꯗꯀꯔꯗꯨꯣ ꯑꯃꯨꯛꯀ ꯇꯧꯅꯤ ꯍꯥꯏꯕ꯭ꯔꯥ
ꯑꯚꯩ ꯀꯔꯤ ꯇꯧꯔꯣꯏ ꯌꯣꯒꯥꯗꯨ ꯌꯣꯒꯥꯗ ꯃꯤꯡ ꯆꯁꯤꯜꯂꯗ꯭ꯔꯣ ꯑꯗꯣ ꯏꯕꯥꯅꯤꯗꯨ ꯍꯣꯁꯇꯦꯜ ꯐꯪꯅꯕ
ꯑꯣ ꯍꯣꯏꯅꯦ ꯈꯔ ꯂꯩꯔꯅꯦꯕ ꯃꯣꯏꯗꯤ ꯌꯣꯒꯥꯒꯤꯗꯤ ꯏꯁꯀꯣꯂꯥꯔꯁꯤꯞꯁꯨ ꯌꯥꯝꯕꯅꯤ
ꯈꯪꯗꯦ ꯑꯗꯨꯃ ꯀꯌꯥ ꯐꯪꯏꯤ ꯈꯪꯗꯦ ꯑꯗꯨ ꯑꯩꯕꯨꯗꯤ ꯍꯣꯁꯇꯦꯜ ꯍꯣꯁꯇꯦꯜ ꯍꯣꯁꯇꯦꯜ ꯆꯟ ꯐꯪꯉꯅꯤ ꯌꯥꯏꯩꯅ ꯈꯜꯂꯤ
ꯑꯣ ꯑꯗꯣ ꯅꯨꯄꯥꯒꯤꯗꯤꯅꯦ ꯍꯣꯁꯇꯦꯜꯗꯣ ꯀꯩꯅꯣ ꯇꯧꯋ ꯀꯗꯤ ꯍꯥꯏꯕꯅꯤꯉꯣ ꯃꯣꯏꯗꯣ ꯑꯐ ꯑꯐꯪꯕ ꯑꯃ ꯍꯣꯁꯇꯦꯜ ꯅꯝꯕꯔꯁꯤꯗ ꯇꯥꯔꯦ ꯍꯥꯏꯔꯁꯨ ꯑꯗꯨ ꯄꯥꯡꯒꯠ ꯂꯩꯁꯤꯟꯅꯕꯤꯗꯣ ꯑꯗꯨꯃꯥꯏꯅ ꯇꯧꯋꯦꯗꯤ ꯍꯥꯏꯈꯤꯕꯅꯤ ꯃꯃꯥꯡꯗ ꯑꯩꯈꯣꯏꯒꯤ ꯃ ꯑꯣꯠ
ꯀꯩꯅꯣ ꯑꯩ ꯍꯣꯁꯇꯦꯜ ꯏꯁꯥ ꯏ ꯇꯥꯕ ꯍꯣꯁꯇꯦꯜ ꯄꯥꯛ ꯂꯩꯇꯦ ꯑꯗꯨꯝ ꯃꯤꯗ ꯆꯠꯂ ꯆꯠꯂꯄ ꯂꯩꯂꯦꯕ
ꯔ
ꯄꯦ ꯄꯦ ꯄꯦ ꯄꯦ ꯀ
ꯄꯦꯛ ꯄꯦꯛ ꯄꯦꯛ ꯁꯧꯔꯤꯁꯦ ꯑꯩꯉꯣꯟꯗꯩ ꯑꯣꯏꯔꯝꯒꯅꯤ ꯑꯩꯅ ꯍꯧꯖꯤꯛ ꯁꯧꯍꯜꯂꯛꯑꯔꯣꯏꯕ ꯍꯥꯏꯗꯤ ꯃꯈꯟ ꯃꯈꯟ ꯇꯧꯕꯅꯦ ꯍꯥꯏꯕ
ꯗ ꯁꯒꯗ꯭ꯔꯋꯥ ꯍꯦꯛ
ꯌꯥꯏ ꯌꯥꯏ ꯌꯥꯏ
ꯍꯥꯏꯗꯤ ꯃꯈꯟ ꯃꯈꯟ ꯇꯧꯍꯕ ꯑ ꯁ
ꯈꯔ ꯍꯥꯡꯒꯗꯨꯅꯤ ꯑꯩ
ꯑꯩꯅ ꯒꯥꯜꯂꯤꯁꯤꯅ ꯑꯩ ꯌꯥ ꯏꯌꯥꯔꯄꯤꯁ ꯃꯀꯣꯛ ꯂꯥꯛꯑꯦ
ꯌꯥ ꯑꯣꯍꯣ ꯃꯥꯅ ꯈꯪꯉꯝꯃꯤꯕꯣꯏꯔꯦ
ꯍꯣꯏ ꯑꯗꯨꯗꯗꯤ
ꯎꯝꯁ ꯁꯤꯔꯤ ꯑꯩꯏ ꯑꯣꯣꯟꯅ ꯃꯥꯟꯗꯦ ꯑꯗꯨ ꯅꯣ ꯅꯈꯩꯗ
ꯑꯩ ꯅꯪꯗꯣ ꯑꯗꯨ ꯀꯩꯅꯣ ꯇꯧꯕꯩꯅ ꯑꯩꯅ ꯐꯣꯟꯗꯣ ꯆꯥꯔꯖ ꯇꯧꯕ ꯉꯁꯥꯏꯗꯣ ꯑꯩꯅ ꯅꯪ ꯐꯣꯟ ꯇꯧꯔꯛꯑꯝꯗ ꯑꯗꯨꯗꯥꯏꯗ ꯃꯨꯠꯊꯠꯀꯦꯅ ꯈꯜꯂꯒ ꯑꯗꯨꯝ ꯀꯥꯎꯗ ꯃꯨꯠꯊꯠꯈꯤꯗ꯭ꯔꯕꯅꯦꯕ ꯑꯗꯨ ꯇꯧꯕꯒꯤꯅꯦ
ꯑꯣ ꯄꯣꯟ ꯆꯥꯔꯖꯇ ꯑꯣꯏ
ꯍꯣꯏ ꯐꯣꯟ ꯆꯥꯔꯖ ꯇꯧꯔ ꯇꯧꯔꯒ ꯃꯥꯏ ꯋꯥꯔꯤ ꯁꯤꯅ ꯍꯥꯏꯔꯗꯤ ꯃꯈꯣꯟ ꯊꯣꯛꯑꯦ ꯍꯥꯏꯕ ꯊꯣꯛꯇ꯭ꯔꯣ ꯅꯣꯏꯗꯤ
ꯈꯪꯗꯦ ꯑꯗꯨꯗ ꯑꯩꯗꯤ ꯇꯧꯗꯦ ꯑꯗꯨꯃꯥꯏꯅ ꯄ ꯆ ꯑ ꯑꯩꯗꯤ ꯏꯌꯥꯔꯄꯦꯁ ꯆꯠ ꯊꯤꯜꯂꯀꯥꯟꯗ ꯀꯤꯌꯦꯕ ꯑꯩ ꯐꯣꯟꯁꯤꯅ ꯈꯔ ꯑꯐꯕ ꯄꯥꯏꯕꯅꯤꯅ ꯍꯧꯖꯤꯛꯇꯤ
ꯎ
ꯑꯣ ꯄꯣꯈꯥ
ꯁ ꯑꯩꯁꯤꯁꯨ ꯄꯣꯛꯈꯥꯏꯗꯧ ꯈꯛꯇ ꯉꯥꯏꯔꯝꯃꯦ ꯈ ꯄꯣꯛꯣꯛ ꯂꯥꯎꯗꯧꯕ ꯈꯛꯇ ꯉꯥꯏꯔꯝꯃꯦ ꯑꯩꯗꯤ ꯐꯅꯌꯥꯝ ꯌꯥꯝ ꯑꯩꯅ ꯐꯣꯟꯁꯦ ꯌꯥꯗꯕꯒꯤ ꯁꯦꯝꯃꯤꯁꯦ
ꯑꯩ ꯐꯣꯟ ꯑꯃ ꯂꯩ ꯂꯣ ꯀꯩꯅꯣ ꯀꯣꯗꯕ꯭ꯔꯣ ꯁ ꯃꯦꯇꯔ ꯍꯥꯏ
ꯇ
ꯁꯦꯜ ꯊꯨꯝꯤꯕꯝ ꯀꯪꯒꯔꯥꯎꯥ ꯖꯤꯂꯥ
ꯑꯣ ꯑꯗ ꯌꯧꯊꯣꯛꯈꯤꯔꯕ
ꯑꯩ ꯀꯩꯅꯣꯁꯨ ꯄꯥꯝꯃꯦ ꯑꯥꯏ ꯄꯤ ꯑꯦꯁꯁꯨ ꯄꯥꯕꯝꯃꯦ ꯄꯥꯏꯕꯁ ꯍꯥꯏ ꯄꯦ ꯆꯄꯦ ꯑ ꯀꯥꯟꯅꯔꯛꯇ ꯁꯨꯝ ꯃꯇꯝ ꯈꯔ ꯁꯤꯖꯤꯟꯅꯔꯝꯃꯦ ꯊꯥ ꯃꯔꯤ ꯃꯉꯥ ꯁꯤꯖꯤꯟꯅꯔꯝꯃꯦ ꯁꯨꯝ ꯒꯦꯝ ꯈꯛꯇ ꯁꯨꯝ ꯇꯣꯛ ꯇꯣꯂꯦ ꯈꯜꯂꯦ ꯑꯩ ꯁꯤꯗꯩ ꯃꯥꯒꯅꯤ ꯗꯩ ꯆꯣꯊꯣꯛ ꯀ꯭ꯔꯦ
ꯑꯣ ꯑꯑꯣꯟꯕ ꯑꯃ ꯄꯨꯔꯛꯈꯤꯕꯗ
ꯑꯑꯣꯟꯕ ꯑꯃ ꯄꯣꯛꯛꯄꯗꯨꯅ ꯆꯨꯝꯅ ꯄꯨꯣꯔꯛꯏꯐꯕ ꯍꯥꯏꯗꯤ ꯐꯣꯟ ꯌꯣꯟꯁꯤꯔꯦ ꯑꯗꯩ ꯑꯐꯦꯠ ꯌꯣꯟꯁꯤꯔꯦ ꯄꯩꯁꯥꯅ ꯀꯣꯏꯕꯗ ꯂꯣꯏꯅꯤꯔ ꯄꯨꯂꯞ
ꯑꯁ ꯍꯣꯏ ꯊꯣꯏ ꯍꯧꯔꯗꯨ ꯁꯣ ꯃꯔꯝꯗ ꯐꯩ ꯑꯗꯨꯃꯥꯏꯅ ꯈꯟꯗꯣꯛꯑꯣ ꯑꯩ ꯏꯃꯥꯅꯦ
ꯎꯝ
ꯑꯗꯣ ꯑꯩꯅ ꯍꯥꯏꯕꯅꯦ ꯃꯥꯗꯣ ꯅꯪꯒ ꯄꯥꯎ ꯐꯥꯎꯅꯗ꯭ꯔꯣꯅ
ꯎꯝ
ꯃꯥꯅꯁꯣꯐ ꯑ ꯃꯥꯒ ꯅꯍꯥꯟ ꯈꯔ ꯐꯥꯎꯅꯔꯝꯃꯒ ꯐꯥꯎꯅꯈꯤꯗ ꯦ ꯍꯥꯏ ꯑꯗ ꯃꯥꯅ ꯋꯥꯔꯤ ꯑꯃ ꯍꯥꯏꯔꯛꯑꯦ ꯑꯩꯉꯣꯟꯗ ꯃꯥꯒꯤ ꯋꯥꯔꯤ
ꯃꯥꯏꯁꯤ ꯂꯩꯌꯦꯦ ꯚꯥꯏꯁꯤ ꯂꯩꯌꯦ
ꯑꯦ ꯌꯥꯝ ꯂꯩꯅ ꯏꯩꯅꯅ ꯄꯥꯔꯤꯗꯤ
ꯃꯁꯤ ꯃꯥꯏꯁꯨ ꯈꯪꯉꯦ ꯑꯩꯅ ꯃꯥꯏ ꯃꯔꯛꯇꯗꯤ ꯐꯥꯎꯉꯁꯤ ꯃꯔꯛ ꯃꯔꯛꯇꯗꯤ ꯐꯥꯎꯅꯁꯤ ꯅꯪꯁꯨ ꯐꯖ ꯂꯩꯌ ꯑꯩꯁꯨ ꯐ ꯂꯩꯒꯦꯔ
ꯑ
ꯋꯥꯔꯤꯗꯤ ꯈꯔ ꯁꯥꯟꯅꯁꯤ
ꯑꯥ
ꯀꯔꯤ ꯏꯝ ꯊꯅ
ꯍꯣꯏ ꯑꯩꯁꯨ ꯒ꯭ꯌꯥꯟ ꯇꯥꯍꯥꯎꯗꯦ ꯍꯥꯏꯕ ꯃꯇꯝ
ꯊꯥꯎ ꯊꯥꯎ
ꯍꯣꯏ ꯍꯣꯏ
ꯎꯝ